ꯍꯜꯂꯣ
ꯑꯥꯎ
ꯏ ꯑꯪ ꯇꯥꯏꯌꯦ ꯇꯥꯏꯌꯦ
ꯍꯝ
ꯐꯥꯖꯤꯛꯀꯥꯟꯗꯕꯨ ꯅꯨꯡꯁꯥ ꯆꯤꯡꯁꯥꯒꯤ ꯐꯤꯕꯝꯁꯦ ꯀꯔꯤꯗ ꯂꯩꯔꯤꯒꯦ
ꯅꯨꯡꯁꯥꯒꯤ ꯐꯤꯕꯝꯁꯦ ꯌꯥꯗ꯭ꯔꯦ ꯁꯥꯕꯗ ꯈꯪꯅ ꯉꯝꯗ꯭ꯔꯦ
ꯅꯣꯡ ꯇꯥꯔꯛꯄꯩ ꯃꯃꯤ ꯎꯗꯦ
ꯅꯣꯡ ꯇꯥꯔꯛꯄꯣꯏꯁꯨ ꯃ ꯃꯤ ꯎꯗꯦ ꯃꯪꯉꯒ ꯇꯣꯛꯏ
ꯃꯪꯉꯒ ꯈꯔ ꯏꯪꯉꯗꯤ ꯐꯩ ꯃꯪꯉꯒꯁꯨ ꯍꯦꯛꯛꯇ ꯑꯣꯝꯃꯒ ꯆꯥꯛꯄꯁꯦ ꯅꯤꯃꯤꯨ
ꯎꯝ
ꯂꯩꯐꯝ ꯆꯥꯐꯝ ꯈꯪꯗ꯭ꯔꯤꯁꯦ
ꯑꯗꯨꯗꯨꯗꯒꯤ ꯑꯃꯨꯛ ꯀꯩꯅꯣ ꯇꯧꯔꯦ ꯑꯝ ꯀꯔꯤ ꯍꯥꯏꯒꯗꯕꯅꯣ ꯒꯨꯍꯥꯇꯤ ꯗꯦꯜꯂꯤꯗꯒ ꯁꯥꯝꯕ ꯃꯑꯣꯡꯗꯣ
ꯎꯝ
ꯑꯗꯨꯃꯥꯏꯅ ꯁꯥꯒꯠꯂꯦ ꯍꯥꯏꯕ ꯃꯅꯤꯄꯨꯔꯁꯨ ꯅꯣꯡꯃ ꯅꯣꯡꯃꯒꯤ
ꯑꯧ ꯑꯁ ꯀ ꯑꯩꯈꯣꯏꯗꯤ ꯀꯥꯂꯦꯟ ꯑꯣꯏꯔꯁꯨ ꯅꯨꯃꯤꯗꯥꯡ ꯇꯥꯕꯒꯁꯦ ꯄꯨꯡ ꯇꯔꯨꯛ ꯈꯔ ꯍꯗꯗꯤ ꯇꯥꯔꯝꯗ꯭ꯔꯥ ꯂꯇ ꯃꯉꯥ ꯈꯔ ꯍꯦꯜꯂꯛꯑꯗꯤ
ꯑꯥ
ꯍꯧꯖꯤꯛꯇꯤ ꯄꯨꯡ ꯇꯔꯨꯛ ꯍꯦꯜꯂꯐꯥꯎ ꯇꯥ ꯅꯨꯃꯤꯠ ꯇꯥꯗꯕꯒꯤ ꯐꯤꯕꯝꯗ ꯂꯩꯁꯜꯂꯛꯑꯦ ꯍꯥꯏꯕ
ꯑꯗꯨꯅꯦ ꯊꯥꯏꯅ ꯑꯩꯈꯣꯏꯅ ꯑꯉꯥꯡ ꯑꯣꯏꯔꯤꯉꯩꯗ ꯄꯨꯡ ꯇꯔꯨꯛ ꯑꯗꯨꯋꯥꯏꯗꯗ ꯅꯨꯃꯤꯠ ꯇꯥꯔꯝꯃꯦꯕꯀꯣ ꯇꯥꯕ꯭ꯔꯥ
ꯎꯝ ꯎꯝ
ꯄꯨꯡ ꯇꯔꯨꯛ ꯑꯗꯨꯋꯥꯏꯗ ꯅꯨꯃꯤꯠ ꯇꯥꯔꯝꯃꯦꯕ ꯁꯥꯟꯅꯕ ꯍꯜꯂꯛꯄꯗꯒꯤꯀꯣ ꯑꯗꯨꯗꯛꯇꯤ ꯄꯨꯡ ꯇꯔꯨꯛ ꯃꯈꯥꯏ ꯇꯔꯦꯠ ꯑꯁꯤ ꯑꯁꯤ ꯅꯨꯃꯤꯠ ꯇꯥꯕ ꯌꯥꯗ꯭ꯔꯕꯅꯤ
ꯑ ꯑꯁ ꯈꯪꯒꯦꯗ ꯋꯦꯗꯔꯁꯤꯅ ꯅꯣꯡꯃ ꯅꯣꯡꯃꯒꯤ ꯁꯨꯝ ꯆꯦꯟꯖ ꯇꯧꯔꯛꯏꯕ
ꯎꯝ
ꯋꯦꯗꯔꯁꯦ ꯆꯦꯟꯖ ꯁꯨꯝ ꯇꯧꯍꯜꯂꯒ ꯃꯤꯈꯩꯁꯦ ꯍꯥꯠꯇꯣꯛꯈ꯭ꯔ ꯗꯣꯏꯔꯥ ꯒꯌ꯭ꯥꯟ ꯃꯦꯅ ꯇꯥꯗ꯭ꯔꯦꯗ ꯋꯥꯔꯤ ꯑꯃ ꯂꯩꯗꯥꯏꯅ ꯂꯣꯍꯥ ꯑꯃꯁꯨꯡ ꯏꯁꯤꯡ ꯏꯆꯥꯎ ꯑꯣꯏꯅ
ꯂꯩꯕꯅꯤ ꯑꯩꯈꯣꯏꯅ
ꯑꯗꯨꯒꯤꯗ ꯇꯥꯏꯕꯪ ꯃꯤꯑꯣꯏꯕꯁꯦ ꯐꯠꯇꯕ ꯍꯦꯃꯟꯈ꯭ꯔꯦ ꯍꯥꯏ ꯑꯩꯅ
ꯎꯝ
ꯊꯥꯑꯣꯏꯅ ꯇꯥꯏꯕꯪ ꯃꯄꯨꯅ ꯄꯨꯟꯁꯤ ꯁꯤꯂꯧꯕꯗꯣ ꯏꯁꯤꯡ ꯏꯆꯥꯎ ꯊꯣꯛꯍꯜꯂꯒ
ꯎꯝ
ꯑꯗꯨꯒꯤ ꯐꯤꯕꯝꯗꯣ ꯑꯩꯈꯣꯏ ꯌꯧꯗꯅꯤꯡꯉꯥꯏ ꯋꯥ ꯂꯩꯇꯦꯀꯣ
ꯑꯗꯨꯃꯥꯏꯅ ꯊꯣꯛꯂꯛꯑꯒ ꯏꯅꯧꯅꯧꯕ ꯄꯨꯟꯁꯤ ꯑꯃ ꯁꯦꯝꯃꯕ ꯄꯥꯝꯃꯦꯗ
ꯎꯝ ꯑꯅꯧꯕꯥ ꯄꯨꯟꯁꯤ ꯈꯪꯗ꯭ꯔꯦꯗꯥ
ꯑꯩꯈꯣꯏ ꯃꯤꯑꯣꯏꯕꯁꯦ ꯄꯤꯔꯤꯊꯤꯕꯤꯁꯤꯗꯥ ꯇꯥꯕꯗꯤ ꯀꯨꯏꯔꯕ ꯖꯥꯠꯅꯤꯗ
ꯑꯣ ꯑꯣ
ꯁꯤꯚꯤꯂꯥꯏꯖꯦꯁꯟ ꯃꯌꯥꯝ ꯂꯩꯔꯝꯃꯤ ꯍꯥꯏꯗ꯭ꯔꯣ ꯁꯤꯚꯤꯂꯥꯏꯖꯦꯁꯟ ꯃꯌꯥꯝ ꯂꯩꯔꯝꯃꯦ ꯍꯥꯏꯗ꯭ꯔꯣ
ꯍꯥ
ꯁꯤꯚꯤꯂꯥꯏꯖꯦꯁꯟ ꯃꯌꯥꯝ ꯂꯩꯗ꯭ꯔ ꯂꯩꯔꯝꯃꯦꯅ ꯂꯥꯏꯔꯤꯛꯇ ꯇꯝꯕ꯭ꯔꯣ
ꯇꯝꯃꯦ ꯇꯝꯃꯦ
ꯑꯗꯨꯒꯤ ꯗ ꯑꯩꯈꯣꯏꯒꯤ ꯊꯥꯏꯅꯒꯤ ꯕꯤꯜꯗꯤꯡ ꯀꯩꯀꯥ ꯅꯧꯅ ꯁꯦꯝꯕ ꯊꯥꯏꯅꯥꯗꯒꯤꯅꯦ ꯌꯔꯕꯣ
ꯑꯣ ꯑꯣ
ꯊꯥꯏꯅ ꯒꯤꯅꯦ ꯑꯩꯅꯆꯤꯡꯕ ꯕꯤꯜꯗꯤꯡꯗꯨ ꯀꯥ ꯂꯩꯔꯝꯃꯤ ꯍꯥꯏꯈ꯭ꯔꯣ ꯑꯕꯣ
ꯎꯝ ꯈꯤꯇꯪ ꯆꯪꯁꯤꯜꯂꯛꯑꯣ ꯑ ꯉꯥꯡꯉꯣ ꯅꯪꯒꯤꯗꯣ ꯐꯣꯟꯗ
ꯇꯥꯔꯕ ꯐꯖꯅ
ꯎꯝ
ꯊꯥꯏꯅꯒꯤ ꯕꯤꯜꯗꯤꯡꯗꯨꯗ ꯅꯨꯡꯅ ꯁꯦꯝꯕ ꯂꯩꯔꯝꯃꯤ ꯍꯥꯏꯗ꯭ꯔꯣ
ꯎꯝ
ꯑꯗꯨꯒꯤ ꯂꯩꯕꯥꯛ ꯃꯈꯥꯗꯨꯗ ꯈꯨꯝꯃꯒ ꯑꯩꯈꯣꯏꯒꯤ ꯑꯥꯔꯀꯤꯌꯣꯂꯣꯖꯤꯁ ꯀꯥꯡꯕꯨꯅꯒ ꯊꯤꯗ꯭ꯔꯣ
ꯑꯣ ꯊ
ꯑꯗꯨ ꯑꯗꯨꯗꯁꯨ ꯆꯥꯎꯈꯠꯄꯗꯤ ꯑꯗꯨꯝ ꯄꯨꯔꯛꯑꯝꯃꯕꯅꯦꯕꯀꯣ ꯐꯠꯃꯟꯗ꯭ꯔꯦꯅ ꯏꯁꯀꯣꯔꯜꯁꯤꯅꯨꯕꯉꯣꯟꯗ ꯏꯁꯤꯡ ꯏꯆꯥꯎ ꯇꯖꯗꯅ ꯃꯥꯡꯈ꯭ꯔꯒ ꯑꯃꯨꯛ ꯑꯃꯨꯛ ꯁꯦꯝꯃꯛꯄ ꯃꯥꯜꯂꯦꯕ ꯃꯣꯏ ꯈꯪ
ꯑ‌ꯣ
ꯃꯤꯑꯣ ꯖꯤꯁꯦ
ꯑꯥ
ꯐꯠꯇ꯭ꯔꯦꯅꯅꯦ ꯏꯁꯣꯔꯅꯅꯦ ꯄꯣꯞ ꯊꯣꯛꯅꯤ ꯈꯪꯗꯦ ꯑꯥꯔ ꯄꯦꯛ ꯊꯣꯛꯍꯟꯕꯅꯤ ꯈꯪꯗꯦ ꯑꯗꯨꯃꯥꯏꯅ ꯇꯧꯔꯒꯅꯦ ꯍꯨꯝꯖꯤꯜꯂꯒ ꯑꯃꯨꯛ ꯃꯥꯡꯍꯟꯈꯤꯕ ꯃꯥꯜꯂꯦ ꯍꯥꯏꯕ ꯇꯥꯇ ꯄꯨꯅ ꯌꯦ ꯉꯉꯆꯦ
ꯃꯌꯦꯛ ꯁꯦꯡꯕ ꯈꯔ ꯋꯥꯠꯂꯦ
ꯀꯔꯤꯒꯤꯅꯣ ꯃꯌꯦꯛ ꯁꯦꯡ ꯋꯥꯠꯂꯤꯁꯦ
ꯄꯤꯛꯊꯒꯦꯕ ꯍꯥꯏꯇꯥꯔꯦ ꯅꯪ ꯁꯨꯝ ꯉꯥꯡꯉꯝꯃꯅꯤꯅ ꯑꯗꯨꯒꯝ ꯁꯨꯝ ꯄꯤꯛꯊꯒꯦꯕ ꯅꯪꯒꯤꯗꯣ
ꯑꯣ ꯑꯩ ꯁꯦꯝꯃꯛꯀꯦ ꯑꯝꯇ ꯌꯥꯕꯒ ꯄꯥꯏꯀꯣ
ꯑ
ꯐ ꯑꯣꯏꯗꯤ ꯇꯥꯔꯝꯃꯅꯤ ꯐꯖꯅ ꯍꯜꯂꯣ ꯇꯥꯔꯕꯣ
ꯇꯌꯦ ꯇꯥꯏ
ꯑꯣ ꯊꯥꯏꯅ ꯂꯩꯔꯝꯕꯅꯦ
ꯎꯝ
ꯑꯩꯈꯣꯏꯒꯤ ꯁꯤꯚꯤꯂꯥꯏꯖꯦꯁꯟ ꯃꯌꯥꯝꯁꯤꯡꯁꯦ ꯃꯤꯑꯣꯏꯕꯁꯤꯡꯁꯦ ꯐꯛꯃꯟꯗ꯭ꯔꯦꯅꯅꯦ ꯏꯁꯣꯔꯅ ꯏꯁꯤꯡ ꯏꯆꯥꯎ ꯊꯣꯛꯍꯟꯕꯅꯤ ꯈꯪꯗꯦꯀꯣ ꯗꯤꯌꯥ ꯂꯦꯟꯁ꯭ꯂꯥꯏꯠ ꯊꯣꯟꯍꯟꯕꯅꯤ ꯈꯪꯗꯦ ꯑꯥꯔ ꯀ꯭ꯋꯤꯛ ꯊꯣꯟꯟꯕꯅꯤ ꯌꯥ ꯈꯪꯗꯦ ꯇꯧꯔꯒꯅꯦ ꯑꯃꯨꯛ ꯑꯃꯨꯛ ꯃꯥꯡꯍꯟꯈꯤꯕ ꯃꯥꯜꯂꯦ ꯍꯥꯏꯕ ꯃꯣꯏꯅ ꯂꯩꯕꯥꯛ ꯃꯅꯨꯡꯗ ꯂꯩꯔꯝꯃꯤꯁꯦ ꯃꯣꯏꯅꯅꯦ
ꯎꯝ
ꯂꯩꯕꯥꯛ ꯃꯅꯨꯡꯗ ꯂꯩꯔꯝꯕꯁꯦ
ꯎꯝ
ꯑꯦꯁꯣꯔꯅ ꯑꯃꯨꯛ ꯑꯃꯨꯛ ꯗꯟꯗꯤ ꯄꯤꯕ ꯃꯥꯜꯂꯦ ꯍꯥꯏꯕ
ꯑꯣ ꯑꯃꯨꯛꯤ ꯃꯥ ꯑꯁꯪꯕ ꯑꯗꯨꯃꯥꯏꯅ ꯇꯧꯗꯧ ꯃꯥꯜꯂꯦ ꯑꯩꯈꯣꯏꯅ ꯁꯨꯝ ꯈꯟꯕꯗꯣ ꯑꯗꯨ ꯂꯣꯏꯈ꯭ꯔ ꯃꯇꯨꯡ ꯇꯨꯡꯒꯤꯗꯤ ꯍꯋꯥ ꯅꯨꯡꯁꯤꯠꯇꯣ ꯁꯦꯡꯉꯅꯤ
ꯑ ꯁꯦꯡꯉꯒ ꯑꯃꯨꯛ ꯑꯗꯨꯗ ꯂꯩꯍꯧꯕ ꯂꯦꯝꯍꯧꯕ ꯃꯤꯁꯦ ꯑꯌꯥꯝꯕꯅ ꯁꯤꯈ꯭ꯔ ꯃꯇꯨꯡꯗꯀꯣ
ꯎꯝ
ꯏꯅꯧꯅꯧꯕ ꯃꯤ ꯀꯥꯡ ꯑꯃꯃꯨꯛ ꯊꯣꯛꯍꯜꯂꯦꯗꯅ ꯏꯅꯧ ꯅꯧꯕ ꯃꯤ ꯀꯥꯡ ꯑ ꯛ ꯁꯥꯟꯗꯔꯍꯨꯝ ꯃꯥꯥꯗꯦꯕ ꯑꯗꯨꯒ ꯌꯥꯝ ꯁꯥꯊꯤꯕ ꯃꯤ ꯀꯥꯡꯂꯨꯞ ꯍꯥꯏꯔꯒꯅ ꯍꯧꯖꯤꯛꯀꯤ ꯃꯇꯝꯗ ꯍꯤꯡꯉꯤꯕ ꯀꯥꯡꯂꯨꯞꯁꯦ
ꯀꯩꯗꯧꯒꯦꯕ
ꯍꯧꯖꯤꯛꯀꯤ ꯃꯇꯝꯒꯤ ꯂꯩꯔꯤꯕ ꯀꯥꯡꯁꯤꯗꯤ ꯑꯋꯥꯡ ꯑꯋꯥꯡꯕ ꯇꯦꯛꯅꯣꯂꯣꯖꯤ ꯃꯌꯥꯝ ꯄꯨꯊꯣꯛꯑꯦꯗꯅꯀꯣ ꯃꯥꯡ ꯇꯥꯛꯅꯕ ꯂꯩꯕꯥꯛ ꯑꯃꯒ ꯂꯩꯕꯥꯛ ꯑꯃꯒ ꯂꯥꯟ ꯇꯧꯅꯅꯕ ꯀꯥꯞꯅꯗꯅ ꯈꯨꯠꯁꯨ ꯈꯨꯠꯂꯥꯏ ꯃꯌꯥꯝ ꯁꯦꯝꯃꯤꯁꯦ
ꯎꯝ
ꯁꯤꯖꯤꯟꯅꯕ ꯌꯥꯝ ꯁꯥꯊꯤꯕ ꯃꯤ ꯀꯥꯡꯂꯨꯞ ꯍꯥꯏꯁꯦ ꯑꯗꯩꯗꯤ ꯃꯤꯅ ꯃꯤꯕꯨ ꯑꯣꯠꯅꯩꯕ ꯆ ꯑꯃꯨꯛ ꯂꯧꯁꯤꯟꯕ ꯃꯃꯥꯡꯉꯩ ꯆꯠꯅꯔꯛꯄꯤꯗꯣ
ꯎꯝ
ꯑꯗꯨꯗꯣ ꯑꯗꯨꯝ
ꯊꯥꯏꯅꯒꯤ ꯅꯤꯡꯊꯧ ꯀꯩꯁꯦꯀꯣ ꯑꯩꯈꯣꯏꯒꯤ ꯁꯤꯔꯕ ꯃꯇꯨꯡꯗ ꯐꯨꯝꯅꯔꯝꯃꯦ ꯍꯥꯏꯗ꯭ꯔꯣꯀꯣ
ꯎꯝ
ꯊꯅꯥ ꯂꯨꯄꯔꯦ
ꯎꯝ
ꯈꯥꯎꯖꯥꯎ ꯈꯥꯎꯖꯥꯎꯕ ꯍꯥꯞꯦꯕ ꯑꯁꯤꯕꯅꯥ
ꯎ
ꯌ
ꯑꯗꯨꯅꯦ ꯀꯩꯅꯣ ꯁꯦ ꯚꯦꯂꯨꯁꯦ ꯃꯇꯝꯗꯨꯗꯗꯤꯅꯦ
ꯑ
ꯁꯅꯥ ꯂꯨꯄꯥꯒꯤ ꯚꯦꯂꯨꯁꯦ ꯌꯥꯝꯅ ꯂꯩꯇ꯭ꯔꯤꯉꯩꯒꯤ ꯑꯣꯏꯗꯣꯏꯅꯦꯕ
ꯎꯝ
ꯔꯪꯕꯄꯁꯥꯏ ꯂꯩꯑꯗꯤ ꯈꯪꯕꯀꯣ ꯑꯗꯨꯒ ꯇꯣꯉꯥꯟ ꯇꯣꯉꯥꯟꯅ ꯇꯥꯔꯤꯕ ꯂꯩꯕꯥꯛ ꯑꯃꯒ ꯂꯩꯕꯥꯛ ꯑꯃꯒ ꯇ꯭ꯔꯦꯠ ꯇꯧꯅꯗꯕꯁꯦ ꯂꯂꯣꯟꯣ ꯏꯇꯤꯛ ꯇꯧꯕꯒꯤ ꯋꯥꯈꯜꯁꯦ
ꯎꯝ ꯇꯨꯝꯕꯤ ꯍ ꯇꯕꯤ ꯊꯥꯏꯅꯒꯤ ꯑꯩꯈꯣꯏꯒꯤ ꯂꯝꯒ ꯀꯩꯅꯣ ꯀꯠꯊꯣꯛꯄ ꯀꯥꯟꯗꯅꯦ
ꯎꯝ
ꯁꯅꯥ ꯂꯨꯄꯥꯒ ꯌꯥꯝ ꯊꯦꯡꯅꯩ ꯍꯥꯏꯌꯦꯕ
ꯊꯥꯏꯅꯗꯒꯤꯔꯑꯣ
ꯈꯪꯕ꯭ꯔꯥ ꯑꯀ
ꯗꯤ ꯑꯩꯈꯣꯏꯒꯤ ꯃꯅꯤꯄꯨꯔꯒꯤ ꯑꯩꯈꯣꯏ ꯁ꯭ꯋꯥꯏ ꯇꯝꯄꯥꯛꯇ ꯃꯌꯥꯝꯅ ꯀꯥꯟꯅꯕ ꯀꯧꯕ꯭ꯔꯨ ꯀꯧꯕ꯭ꯔꯨꯅ ꯂꯩꯇ꯭ꯔꯣ
ꯎꯝ ꯎꯝ
ꯁꯤꯗ ꯕ꯭ꯔꯤꯇꯤꯁꯅ ꯄꯥꯟꯕ ꯃꯇꯝꯗꯅꯦ ꯇꯥꯕ꯭ꯔ
ꯎꯝ
ꯃꯅꯤꯄꯨꯔ ꯀꯧꯕꯨꯒꯤ ꯆꯤꯡ ꯆꯤꯡ ꯃꯊꯛꯇꯣ ꯑꯗꯨꯗꯅꯦ ꯕ꯭ꯔꯤꯇꯤꯁꯁꯤꯡꯅ ꯆꯠꯂꯒꯅꯦ ꯁꯅꯥ ꯀꯦꯖꯤ ꯇꯔꯦꯠ ꯅꯤꯄꯥꯜꯃꯨꯛ ꯐꯨꯝꯕ ꯊꯝꯃꯝꯃꯤ ꯌꯦ ꯇꯕ꯭ꯔꯥ
ꯎꯝ
ꯑꯗꯨꯗ ꯊꯑꯣꯏꯅ ꯑꯩꯈꯣꯏꯒꯤ ꯏꯝꯐꯥꯜꯗ ꯂꯩꯕ ꯁ꯭ꯋꯥꯥꯏ ꯖꯒꯥꯒꯤ ꯃꯤꯁꯤꯡꯁꯦ ꯃꯗ ꯊ ꯀ ꯆꯠꯅꯕ ꯌꯥꯎꯔꯝꯃꯦ ꯕ ꯊꯥꯏꯅ
ꯍ
ꯑꯗꯣ ꯁꯤꯁꯦ ꯍꯥꯏꯖꯤꯟꯕꯁꯨ ꯑꯣꯏꯔꯝꯝꯕꯁꯨꯦ ꯀꯩꯒꯤꯅꯣ ꯍꯥꯏꯗꯤ ꯆꯤꯡꯗꯣ ꯌꯥꯝ ꯐꯖꯕ ꯃꯐꯝ ꯑꯣꯏꯕꯅꯤꯅꯀꯣ ꯍꯧꯖꯤ ꯌꯣꯛ ꯌꯈꯠꯅꯕ ꯁꯦꯝ ꯁꯥꯕ ꯃꯐꯝ ꯎ ꯄꯃꯤ ꯀꯦ ꯀꯥꯊ ꯅꯄꯥ ꯁꯤꯜꯂꯝꯕ ꯑꯣꯏꯕꯁꯨ ꯌꯥꯏ
ꯎꯝ
ꯌꯥꯝ ꯂꯩꯔꯝꯕ ꯆꯥꯅꯤꯗ ꯊꯥꯏꯅꯁꯦꯀꯣ
ꯎꯝ ꯇꯨꯝꯅꯤꯡ ꯉꯥ ꯕꯣ
ꯉꯥꯏꯍꯥꯛꯇꯪ ꯇꯨꯝꯁꯤꯔꯅ ꯇꯧꯕꯅꯤ
ꯑꯣ ꯑꯣ ꯇꯨꯝꯊꯣ ꯇꯨꯝꯊꯣ ꯃꯥꯊꯣ ꯍꯅ ꯃꯨ ꯇꯝꯅ ꯁꯥꯟꯅꯥꯔꯁ
ꯍꯣꯏ ꯍꯣꯏ ꯎꯝ ꯎ